ꯑ
ꯑꯦ ꯇꯥꯕ꯭ꯔꯣ
ꯑꯧ ꯇꯥꯏꯌꯦ ꯇꯥꯏꯌꯦ
ꯎꯝ ꯇꯔꯕꯣ ꯇꯥꯔꯦ ꯇꯥꯔꯦ ꯍꯥꯏꯔꯛꯑꯣ
ꯑꯥ ꯍꯌꯦꯡ ꯆꯤꯡ ꯀꯥꯕꯩꯗꯣ ꯀꯃꯥꯏ ꯀꯃꯥꯏꯅ ꯆꯠꯁꯤ ꯍꯥꯏꯅꯣ ꯒꯥꯔꯤꯗꯣ ꯑꯗꯣ ꯀꯃꯥꯏꯅ ꯇꯧꯁꯦ ꯍꯥꯏꯅꯣꯕ
ꯎꯝ ꯑꯩꯗꯤ ꯑꯩꯅ ꯈꯔ ꯁꯤꯟ ꯂꯥꯡ ꯇꯧꯕꯅꯤꯅ ꯑꯗꯨꯒꯤ ꯁꯤꯂꯣꯅ ꯁꯤꯜꯍꯜꯈ꯭ꯔꯕꯅꯤꯅꯦ ꯑꯗꯨꯒꯤꯗꯤ ꯋꯥꯔꯣꯅꯨ
ꯑꯩꯈꯣꯏ ꯃꯤ ꯀꯌꯥꯃꯨꯛ ꯆꯠꯄ ꯇꯥꯔꯒꯦ
ꯑꯩꯈꯣꯏꯁꯦ ꯃꯤ ꯇꯗꯥ ꯀꯨꯟꯃꯨꯛ ꯆꯠꯁꯤꯔꯥꯅ ꯈꯟꯅꯕꯅꯦ ꯑꯩꯅ ꯁꯤꯟꯕꯅꯤꯅꯀꯣ ꯄꯨꯡ ꯇꯔꯥ ꯀꯨꯟꯃꯨꯛꯁꯦ ꯇꯧꯁꯤꯔꯥꯅ ꯁꯤꯟꯕꯅꯦꯕ
ꯄꯨꯟꯁꯤꯗ ꯏꯃꯥꯟꯅꯕꯤ ꯑꯍꯨꯝꯃꯨꯛꯀ ꯌꯥꯎꯒꯦ ꯍꯥꯏꯕ
ꯑꯣ ꯑꯩ ꯑꯗꯨꯝ ꯍꯥꯄꯜꯂꯣ ꯃꯣꯏꯁꯨ ꯆꯤꯡ ꯀꯥꯕꯗꯨꯗ ꯃꯊꯟ ꯊꯋꯥꯏ ꯌꯥꯎꯖꯔꯗꯤ ꯍꯥꯏꯗꯤ ꯎꯝ ꯎꯝ ꯑꯆꯡꯕ ꯁꯃꯨꯗꯨꯁꯨ ꯐꯩꯗꯅꯀꯣ
ꯑꯁ ꯏꯃꯥꯟꯅꯕꯤ ꯍꯌꯦꯡꯗꯤ ꯄꯨꯔꯥ ꯄꯠꯇꯣꯏꯅꯦ ꯍꯌꯦꯡꯁꯦ ꯆꯤꯡꯈꯠꯂ ꯀꯥꯕꯒꯤ ꯐꯤꯕꯝꯗꯅꯦ ꯂꯩꯗꯣꯏꯁꯦ
ꯅꯁꯥꯒ ꯈꯔ ꯀꯜꯂꯕꯣ ꯅꯪꯕꯨ ꯀꯜꯂꯦ ꯀꯜꯂꯦ ꯎꯝ ꯎꯝ
ꯀꯜꯂꯤꯍꯦ ꯍꯟꯗꯛ ꯅꯥꯔꯨꯕꯗꯣ ꯈꯔ ꯁꯣꯟꯕ ꯃꯥꯟꯕ ꯋꯥꯅꯤ
ꯎꯝ
ꯅꯥꯕꯨ ꯅꯥꯎ
ꯅꯕꯨ ꯅꯥꯎ ꯑꯣ ꯑꯝ
ꯑꯗꯣ ꯑꯥ ꯕ꯭ꯔꯦꯛꯐꯥꯁꯁꯤꯅ ꯀꯩꯀꯩ ꯆꯥꯁꯦ ꯍꯥꯏꯅꯣ
ꯑꯥ ꯕ꯭ꯔꯦꯛꯐꯥꯁꯇꯨꯅ ꯀꯩꯅꯣ ꯑꯩꯅ ꯈꯪꯕꯗꯗꯤ ꯌꯦꯟ ꯃꯐꯩꯗꯣ ꯑꯣꯏꯟ ꯆꯥꯔꯁꯤꯔꯥꯅ ꯈꯜꯂꯝꯃꯤꯅꯤꯅꯦ ꯌꯦꯟ ꯃꯐꯩꯗꯣ ꯁꯤꯗ ꯐꯖꯟ ꯐꯨꯠꯂꯒ ꯌꯦꯔꯨꯝꯒ ꯀꯩꯀ ꯇꯧꯔꯒ ꯆꯥꯔꯒ ꯃꯦꯒꯤ ꯈꯔ ꯍꯧꯔꯒ ꯍꯝ
ꯀꯩꯅꯣ ꯇꯣꯖꯦ ꯑꯝ ꯃꯊꯛꯇꯅꯦ ꯃꯦꯒꯤ ꯍꯧꯔꯦꯗꯅ
ꯎꯝ ꯎꯝ
ꯃꯦꯒꯤꯒꯁꯦ ꯍꯧꯔꯦꯗꯅꯥ ꯑꯗꯒꯤ ꯆꯥ ꯆꯥꯗꯨꯅ ꯁꯤꯗ ꯥ ꯆꯥ ꯆꯥꯗꯨꯅ ꯑꯈꯣꯏ ꯁꯤꯗ ꯈꯔ ꯂꯣꯜꯂꯒ ꯐ꯭ꯂꯥꯛꯁꯇ ꯍꯥꯞꯄ ꯄꯨꯔꯛꯑꯒꯦ
ꯎꯝ
ꯑꯗꯨꯒ ꯃꯦꯒꯤꯗꯨꯅꯦ ꯅꯪ ꯑꯗꯨꯃꯥꯏꯅ ꯌꯦꯟ ꯐꯨꯠꯄꯗꯨꯅꯦ ꯇꯧꯔ ꯆꯥꯔꯖꯦ ꯚ꯭ꯌꯨꯒ ꯌꯦꯡꯉ ꯌꯦꯡꯉꯒ ꯍꯧꯕꯗꯨꯅ ꯅꯨꯡꯉꯥꯏꯔꯣꯏꯗ꯭ꯔꯣ
ꯑ ꯑꯩꯉꯣꯟꯗ ꯈ꯭ꯋꯥꯡꯅꯕ ꯆꯧꯀꯤ ꯅꯨꯡ ꯂꯣꯏꯅ ꯊꯨꯞꯆꯟꯕ ꯌꯥꯕ ꯆꯧꯀꯤ ꯅꯨꯡ ꯂꯣꯏ ꯂꯩꯔꯕꯅꯤ ꯂꯩꯕꯕꯨꯗꯤ
ꯀ꯭ꯌꯥꯃꯨꯛ ꯂꯩꯒꯦ
ꯑꯩꯉꯣꯟꯗ ꯑꯗꯨꯝ ꯇꯔꯥꯃꯨꯛ ꯀꯩꯃꯨꯛ ꯂꯩꯕꯅꯦ ꯂꯩꯕꯕꯨꯗꯤ ꯑꯗꯣ ꯑ ꯑꯗꯨꯝ ꯅꯨꯡꯉꯥꯏꯅꯤꯗ ꯑꯗꯨꯝ ꯇꯦꯕꯜ ꯕꯜꯕꯨꯗꯤ ꯑꯅꯤꯃꯨꯛꯇꯪ ꯂꯩ
ꯃꯌꯥꯝꯒꯤ ꯑꯗꯨꯝ ꯋꯥꯠꯇꯅꯕꯗꯤ ꯑꯩꯟ ꯇꯧ ꯑꯩꯅ
ꯎꯝ ꯎꯝ ꯎꯝ ꯎꯝ ꯎꯝ ꯎꯝ ꯑꯗꯨꯗꯤ ꯑꯩ ꯍꯣꯔꯦꯟ ꯃꯄꯥꯟ ꯊꯣꯛꯄ ꯀꯥꯟꯗ ꯍꯩꯪ ꯔꯥꯒꯨꯝꯕ ꯈꯔ ꯑꯃꯒ ꯂꯩꯔꯛꯑꯒꯦ
ꯌꯥꯏꯌꯦ ꯑꯗꯨꯗꯤ ꯌꯥꯝ ꯐ ꯌꯥꯝ ꯐꯕ ꯌꯥꯝ ꯐꯕꯩ ꯋꯥꯅꯤ ꯀꯩꯅꯣ ꯑꯗꯨꯗꯤ
ꯎꯝ ꯏꯃꯥꯟꯅꯕꯤꯒꯩꯗ ꯄꯨꯊꯣꯛꯍꯜꯂ ꯂꯣꯏꯔꯦ ꯆꯤꯁꯥꯗꯣ
ꯑꯥ ꯅꯃꯥꯟꯅꯕꯤ ꯃꯌꯥꯝꯗꯩ ꯈꯥꯏꯔꯣ ꯅꯪꯅ ꯁꯤ ꯇꯧꯁꯤ ꯁꯤ ꯇꯧꯁꯤ ꯍꯥꯏꯔꯣ ꯅꯪꯅ ꯈꯔ ꯁꯤꯟꯖꯜꯂꯣ
ꯑꯐꯥꯎ ꯁꯥꯗꯅ ꯈꯪꯗꯦ ꯅꯨ ꯅꯨꯄꯤꯔꯣꯝꯒꯤꯗꯅ ꯅꯪꯅ ꯁꯤꯜꯂꯣ ꯅꯨꯄꯥꯗꯒꯤ ꯑꯗꯨꯒ ꯑꯥꯢ ꯑꯩ ꯍꯌꯦꯡꯒꯤꯗꯨꯅ ꯑꯩ ꯇꯧꯔꯒꯦ
ꯎꯝ ꯃꯃꯥꯡ ꯆꯠꯄꯗꯨꯖꯨ ꯃꯃꯥꯡ ꯆꯠꯄꯗꯨ ꯅꯨꯡꯉꯥꯏꯕꯝ ꯑꯝ ꯏꯈꯪ ꯈꯪꯒꯤꯗ꯭ꯔꯦ ꯑꯩꯗꯤ
ꯎꯝ ꯆꯥꯅꯕꯗꯨ ꯈꯤꯇꯪ ꯐꯖꯔꯗꯤ ꯅꯨꯡꯉꯥꯏꯇꯧꯕ ꯆꯥꯅꯕ ꯐꯖꯗꯕꯩꯅꯤꯅꯦ
ꯎꯝ ꯑꯗꯣ ꯍꯌꯦꯡ ꯋꯦꯗꯔꯖꯤꯕꯨ ꯌꯦꯡꯕ꯭ꯔꯣ
ꯋꯦꯗꯔꯁꯦ ꯑꯩꯅ ꯍꯥꯏꯐꯦꯠ ꯌꯦꯡꯉꯝꯕꯅꯦ ꯅꯣꯡꯗꯤ ꯈꯤꯇꯪꯗꯤ ꯂꯩ ꯃꯥꯜꯂꯦ ꯑꯗꯣ ꯅꯣꯡ ꯇꯥꯕꯅꯗꯤ ꯍꯦꯟꯅ ꯅꯨꯡꯉꯥꯏ ꯑꯗꯨꯅꯤ
ꯑꯁ ꯍꯜꯂꯛꯑ ꯅꯥꯔꯗꯤ
ꯑꯦ ꯅꯥꯔꯖꯨ ꯅꯨꯡꯉꯥꯏꯅ ꯅꯥꯕ ꯀꯩꯁꯨ ꯀꯥꯏꯗꯦ
ꯅꯣꯡ ꯆꯨ ꯑꯁ ꯂꯝꯕꯤꯒꯥꯏ ꯆꯠꯂ ꯆꯠꯂ ꯅꯥꯟꯗ ꯅꯥꯟꯗꯔꯒꯅꯦ ꯆꯠꯇꯨꯢꯁ
ꯈꯔ ꯅꯥꯒꯟꯕ꯭ꯔꯣ ꯅꯪꯕꯣ
ꯑꯩꯕꯨꯗꯤ ꯅꯣꯡ ꯈꯤꯇꯪ ꯆꯣꯠꯄ ꯑꯗꯩ ꯅꯣꯡ ꯆꯨꯔꯀꯥꯟ ꯈꯤꯇꯪ ꯆꯠꯄ ꯀꯥꯟꯗ ꯅꯥꯔꯦ ꯎꯝ ꯍꯟꯗꯛꯇꯖꯨ ꯅꯥꯔꯨꯕꯩ
ꯌꯥꯗꯦꯅꯦ ꯅꯥꯁꯥ ꯌꯥꯝ ꯁꯣꯜꯂꯦꯅꯦ ꯅꯣꯏꯕꯣ ꯑꯩꯗꯣꯏꯗꯧꯅ ꯗꯤꯍꯦ ꯂꯤꯡꯗꯦꯕ
ꯑꯗꯨꯅꯅꯤꯅꯦ ꯅꯣꯡ ꯆꯨꯔꯗꯤ ꯈꯤꯇꯪ ꯈꯜꯂꯤꯅꯦ
ꯀꯩꯁꯨ ꯇꯧꯔꯣꯏ- ꯀꯩꯁꯨ ꯇꯧꯔꯣꯏ ꯑꯩ ꯌꯥꯎꯔꯤ-ꯑꯩ ꯌꯥꯎꯔꯤꯀꯣ
ꯍꯧꯖꯤꯛ ꯍꯧꯖꯤꯛ ꯃꯐꯝꯗꯨ ꯐꯗꯤ-ꯐꯥꯖꯩ ꯖꯕꯅꯦꯕ ꯑꯩꯅ ꯐꯣꯟꯗꯨ ꯎ ꯀꯥꯟ ꯌꯥꯝ ꯆꯠꯅꯤꯡꯕ ꯃꯐꯝ ꯑꯣꯏꯈ꯭ꯔꯕꯅꯦꯕ
ꯈꯣꯟ ꯈꯔꯥ ꯀꯟꯂꯣ- ꯀꯟꯗꯦ ꯅꯨꯄꯥꯅꯦꯅ ꯃꯁꯛꯑꯊꯤꯕꯥ ꯑꯃꯥ ꯀꯣꯏꯁꯟꯂꯥ ꯊꯃꯣꯏꯀꯥꯏꯔꯤꯅꯦꯅ ꯇꯧꯏꯗꯨꯅꯥ
ꯌꯥꯔꯦꯗ ꯑꯗꯨꯏ ꯋꯥꯔꯤ ꯇꯣꯛꯁꯤ
ꯍꯣꯏꯅꯦ ꯁꯛꯇꯣ ꯐꯖꯕ ꯈꯣꯏꯒꯨꯝꯕ ꯀꯣꯏꯔꯝꯕ ꯇꯥꯔꯥꯗꯤ ꯑꯗꯨꯏ ꯋꯥꯔꯤ ꯇꯣꯀꯁꯤ ꯗꯨ ꯍꯥꯏꯔꯛꯑꯣꯏꯗꯧꯕ
ꯌꯥꯔꯦꯌꯥꯔꯦ ꯆꯤꯡ ꯀꯥꯔꯒ
ꯈꯜꯂꯒ- ꯋꯥꯈꯜꯒ ꯁꯥꯟꯇꯤ ꯂꯩꯗꯅꯥ ꯂꯩꯗꯥꯅꯥ ꯑꯗꯨꯃꯥꯏ ꯇꯧꯔꯁꯤꯗ ꯑꯩ ꯒ꯭ꯌꯥꯟ ꯇꯥꯅꯥ
ꯂꯥꯛꯇꯣꯏꯖꯤꯡꯗꯣ ꯑꯈꯣꯏꯅ ꯃꯁꯛ ꯈꯪꯕꯗꯤ ꯍꯥꯟꯅ ꯃꯁꯛ ꯈꯪꯕꯗꯤ ꯀꯌꯥꯝ ꯌꯥꯎꯒꯦ
ꯑꯥ ꯃꯁꯛ ꯈꯪꯕꯅ ꯑꯌꯥꯝꯕ ꯑꯣꯏꯅꯤꯗ ꯅꯣꯏꯅ ꯃꯃꯥꯡꯗꯁꯨ ꯆꯥꯛꯈ꯭ꯔꯕ ꯈꯥꯈ꯭ꯔꯕ ꯊꯦꯡꯅꯒ꯭ꯔꯤꯕ ꯉꯥꯛꯇꯅꯤ
ꯑꯣꯑꯣ
ꯎꯝ ꯅꯩꯔꯛꯅꯤ- ꯅꯩꯔꯛꯀꯅꯤ ꯎꯝ ꯅꯃꯥꯟꯅꯕꯤ ꯄꯣꯖ ꯇꯥꯕꯥ ꯃꯁꯛ ꯐꯖꯕ ꯈꯔ ꯄꯨꯔꯛꯑꯣ ꯑꯈꯣꯏꯖꯨ ꯅꯨꯄꯥ ꯅꯨꯄꯤ ꯀꯣꯏꯕ ꯅꯠꯇꯕꯅꯤꯅ ꯈꯤꯇꯪ ꯍꯥ ꯂꯥꯏꯕꯛ ꯈꯛꯇꯪ ꯌꯦꯡꯅꯤꯡꯢꯕ
ꯍꯨꯡꯅꯪꯁꯦ
ꯃꯅꯥꯅꯕꯤꯅꯦ ꯃꯃꯥꯡ ꯂꯛꯃꯤꯟꯅꯩ ꯅꯦꯅ ꯇꯧꯔꯤꯗꯨꯅ ꯃꯁꯛ ꯊꯤꯕꯤ ꯉꯥꯛꯇꯥ
ꯍꯥꯌꯗꯣꯛ
ꯎꯪꯎꯪ
ꯑꯪꯑꯥ ꯏꯃꯥꯟꯅꯕꯤ ꯑꯍꯨꯝꯅꯦ ꯃꯃꯥꯡꯗ ꯌꯥꯎꯕꯗꯨꯝ ꯂꯩꯔꯦꯗꯅ
ꯑꯪꯑꯥ
ꯑꯗꯣ ꯑꯅꯤ ꯑꯅꯧꯕ ꯑꯅꯤꯃꯒꯥ ꯑꯗꯨꯗꯤ ꯅꯪ ꯈꯪꯉꯝꯗꯧ ꯃꯥꯟꯗꯦ ꯑꯗꯣ ꯍꯌꯦꯡ ꯍꯌꯦꯡ ꯏꯟꯇ꯭ꯔꯗ꯭ꯌꯨꯁ ꯇꯧꯔꯒꯦ
ꯐꯔꯦ-ꯐꯔꯦ ꯑꯗꯨꯃꯥꯏꯅ ꯇꯧꯔꯁꯤ
ꯑꯗꯨꯗ ꯑꯩꯅ ꯍꯥꯏꯗꯤ ꯃꯤ ꯃꯁꯛ ꯈꯪꯅ ꯗꯕ ꯉꯥꯛꯇ ꯑꯣꯏꯔꯗꯤ ꯅꯨꯡꯉꯥꯏꯇꯦꯗꯅ ꯆꯠꯄꯗ- ꯂꯥꯡꯕꯗꯥ ꯑꯗꯨꯅ ꯅꯪ ꯃꯁꯛ ꯈꯪꯅꯗꯕ ꯀꯌꯥꯝ ꯌꯥꯎꯔꯤꯅꯣ ꯅ ꯍꯪꯒꯦꯕ
ꯎꯝ ꯌꯔꯦꯗ ꯑꯦꯗꯨꯕꯨꯗꯤ ꯀꯩꯅꯣ ꯇꯧ ꯊꯣꯛ- ꯊꯣꯛꯄ ꯂꯥꯛꯆꯥꯅꯤꯗ ꯑꯈꯣꯏꯕꯨꯗꯤ ꯀꯩꯝ-ꯀꯥꯏꯗꯦ ꯑꯃꯥ- ꯑꯃ ꯌꯥꯅꯥ- ꯌꯥꯅꯕ ꯂꯣꯏꯒ ꯂꯣꯏꯅꯕ ꯉꯥꯛꯇꯅꯤꯗ
ꯑꯗꯣ ꯄꯨꯡꯗꯤ ꯀꯌꯥꯋꯥꯏꯗꯊꯣꯛꯄꯅ ꯐꯗꯣꯏꯅꯣ
ꯑꯥ ꯄꯨꯡꯁꯦ ꯉꯜꯂꯤꯒꯩ ꯑꯗꯨꯝ ꯐꯩ ꯃꯝꯂꯤ- ꯃꯝꯂꯤ ꯇꯧꯔꯛꯄꯥ ꯁ꯭ꯋꯥꯏꯗꯒꯤ ꯊꯣꯛꯄꯅꯗꯤ ꯌꯥꯝꯐꯩ
ꯃꯝꯂꯤ- ꯃꯝꯂꯤ ꯍꯥꯏꯖꯦ ꯄꯨꯡꯗꯣ ꯍꯥꯏꯌꯨꯅꯦ ꯑꯩꯗꯤ ꯑꯦꯂꯥꯔꯝ ꯊꯝꯃꯝꯗꯣꯏꯅꯤꯅꯦ
ꯍ ꯍꯥꯏ
ꯎꯝ ꯑꯣ ꯑꯁ ꯑꯗꯨꯗꯤ ꯅꯪꯖꯨ ꯑꯋꯥꯕꯥ ꯑꯃꯅꯤꯅꯦ ꯑꯣꯏꯗꯣꯏꯁꯦ ꯉꯟꯅꯥ ꯆꯠꯁꯤꯒ ꯍꯥꯏꯔꯒ ꯅꯪ ꯍꯧꯒꯠ ꯉꯝꯗꯥꯗꯅ ꯅꯪ ꯌꯥꯝ ꯋꯥꯅꯥꯅꯤ ꯂꯛꯇꯣꯏꯁꯦ ꯂꯩꯍꯧꯒꯦ ꯑꯗꯨꯗꯤ
ꯑꯗꯨꯗꯤ ꯇꯧꯔꯣꯏꯍꯦ ꯑꯩꯒꯤ ꯀꯩꯅꯣꯝ ꯆꯠꯇꯣꯏꯅꯦ ꯍꯥꯏꯔꯗꯤꯅꯦ ꯇꯨꯝꯕꯒꯥ ꯌꯥꯗꯕꯤꯅꯦꯕꯥ
ꯎꯝ
ꯑꯗꯨ ꯄꯨꯡ ꯀꯌꯥꯃꯨꯛꯅꯣ
ꯄꯨꯡ ꯀꯌꯥꯃꯨꯛꯅꯣꯕ
ꯄꯨꯡꯖꯦ ꯃꯈꯥꯏ ꯑꯍꯨꯝ ꯃꯈꯥꯏ ꯃꯔꯤ ꯁꯥꯢꯗ ꯇꯧꯁꯤꯗ ꯑꯗꯨꯃꯥꯏꯅ ꯑꯗ꯭ꯋꯥꯢꯗ ꯆꯠꯁꯤꯗ
ꯉꯟꯗꯤ ꯉꯜꯂꯦꯍꯦ
ꯎꯝ ꯑꯦ ꯉꯟꯅ ꯁꯟ ꯔꯥꯏꯁ ꯌꯦꯡꯕ ꯑꯩꯈꯣꯏ ꯅꯨꯃꯤꯠ ꯊꯣꯛꯂꯛꯄ ꯌꯦꯡꯕꯅꯦ ꯑꯩꯈꯣꯏ ꯆꯠꯗꯨꯁꯦ ꯑꯩꯈꯣꯏꯒꯤ ꯌꯦꯡꯒꯗꯣꯔꯤꯕ ꯑꯩꯈꯣꯏꯒꯤ ꯐꯖꯕ ꯑꯩꯈꯣꯏ ꯑꯩꯈꯣꯏ ꯏꯃꯥ ꯂꯩꯕꯥꯛꯀꯤ ꯐꯖꯕ ꯑꯩꯈꯣꯏ ꯀꯪꯂꯩꯄꯥꯛꯀꯤ ꯐꯖꯕꯁꯤ ꯌꯦꯡꯍꯟꯗꯣꯔꯤꯕꯅꯤꯅꯦ
ꯏꯃꯥꯏꯄꯦꯝꯝꯃ ꯅꯪ ꯈꯗꯥꯡꯁꯤꯗꯤꯕ ꯑꯩꯅ ꯍꯧꯒꯠꯆꯔꯤꯁꯤꯗꯤꯅꯦ ꯄꯨꯡ ꯇꯔꯦꯠ
ꯏꯃꯥꯢ ꯏꯃꯥꯢ ꯅꯁꯥ ꯐꯠꯇ꯭ꯔꯤꯗꯣ ꯑꯗꯨꯗꯅꯦ ꯈꯣꯏ ꯂꯥꯏꯔꯤꯛ ꯂꯥꯏꯁꯨ ꯄꯥꯗꯅ ꯑꯁ ꯇꯧꯗꯅ ꯂꯩꯑꯣ
ꯌꯥꯔꯦ ꯌꯥꯔꯦ ꯍꯌꯦꯡꯗꯤ ꯑꯩꯅ ꯌꯥꯍꯧ ꯉꯟꯅꯤꯁꯦ
ꯎꯝ
ꯑꯗꯣ ꯈꯪꯗꯦ ꯑꯦꯂꯥꯔꯝꯗꯣ ꯑꯃꯨꯛ ꯃꯨꯊꯠꯂ ꯇꯨꯝꯒ꯭ꯔꯗꯤ
ꯑꯦꯂꯥꯝꯗꯣ ꯑꯃꯨꯛ ꯃꯨꯠꯊꯠꯂ ꯇꯨꯝꯈ꯭ꯔꯗꯤ ꯊꯝꯅꯝꯃꯦꯗꯅ ꯑꯗꯨꯒꯒ ꯑꯩꯈꯣꯏ ꯑꯣꯏꯅ ꯆꯥꯔꯦ ꯅꯪ ꯌꯦꯟ ꯃꯐꯩ ꯁꯔꯨꯛꯇꯣ ꯑꯩ ꯆꯥꯊꯣꯛꯑꯦ
ꯎꯝ ꯈꯥ ꯂꯥꯎꯕꯗꯨꯗ
ꯎꯝ ꯈꯔ ꯂꯥꯎ ꯍꯣꯏ ꯑꯩꯈꯣꯏꯗꯤ ꯈꯔ ꯌꯥꯝ ꯆꯥꯖꯅꯤꯡꯕ ꯍꯥꯏꯇꯥꯔꯦ ꯎꯪ
ꯑꯩꯌꯦꯡꯁꯦ ꯎꯝ ꯄꯨꯡ ꯑꯗꯨ ꯑꯣꯏꯇꯥꯔꯗꯤ ꯄꯨꯡ ꯃꯔꯤ ꯃꯈꯥꯏꯗ ꯍꯧꯒꯠ ꯄꯨꯡ ꯑꯍꯨꯝ ꯃꯈꯥꯏ ꯑꯍꯨꯝ ꯃꯈꯥꯏ ꯃꯔꯤ ꯍꯥꯏꯕ ꯅꯠꯇ꯭ꯔꯣ ꯍꯥꯥ ꯑꯍꯨꯝ ꯃ ꯈꯥꯏ ꯃꯔꯤ ꯍꯥꯏꯇꯥꯔꯗꯤ ꯅꯨꯡꯗꯥꯡ ꯄꯨꯡ ꯃꯥꯄꯜ ꯑꯗꯨꯋꯥꯏꯗꯩ ꯇꯨꯝꯒ꯭ꯔꯕ
ꯎꯝ ꯉꯜꯂꯤꯍꯦ
ꯅꯪꯒꯤꯁꯦ ꯑꯍꯨꯝꯃꯈꯥꯏ ꯑꯍꯨꯝꯃ ꯈꯥꯏ ꯃꯔꯤꯁꯤꯗ ꯊꯣꯛꯁꯦ ꯍꯥꯏꯔꯣ ꯅꯠꯇ꯭ꯔꯒꯅ ꯑꯗꯨꯗ ꯍꯧꯒꯠꯂꯗꯤ ꯌꯥꯅꯤ ꯍꯥꯏꯔꯣ
ꯑꯣ ꯑꯗꯨꯗ ꯊꯣꯛꯁꯦ ꯍꯥꯏꯕꯅꯦ ꯊꯣꯛꯄ ꯍꯥꯏꯗꯤ ꯌꯨꯝꯗꯒꯤ ꯊꯣꯛꯂꯛꯄ ꯍꯥꯏꯇꯥꯔꯦꯀꯣ ꯃꯌꯥꯝ ꯊꯦꯡꯅꯕꯕꯨꯗꯤ ꯑꯗꯨꯝ ꯃꯔꯤ ꯃꯔꯤ ꯃꯔꯤ ꯃꯈꯥꯏ ꯑꯗꯥꯢ ꯊꯦꯡꯅꯗꯕꯅꯦ
ꯂꯥꯛꯄ ꯀꯩꯀ ꯑꯗꯨꯝ ꯃꯇꯝꯁꯦ ꯉꯥꯏꯊꯣꯛ ꯉꯥꯢꯁꯤꯟ ꯌꯥꯏ ꯊꯣꯡꯉꯥꯢꯁꯤꯟ ꯑꯗꯨꯃꯥꯏꯅ ꯇꯧꯅꯦꯕꯀꯣ ꯅꯪꯒꯨꯝꯕ ꯌꯥꯍꯧ ꯊꯦꯡꯕ ꯈꯔꯗꯤ ꯊꯦꯡꯂꯤ ꯄꯣꯠꯅꯦ ꯗꯨꯝ
ꯑꯁ
ꯍꯥꯏꯔꯤꯕꯁꯤꯅ ꯀꯩꯅꯣ ꯇꯧꯔꯒꯦ ꯆꯥ ꯅꯨꯡꯒꯥꯏꯗꯣ ꯉꯁꯤ ꯂꯣꯟꯊꯣꯛꯑꯦꯗꯅ ꯑꯗꯨꯒ ꯐ꯭ꯂꯥꯛꯁꯇ ꯍꯥꯟꯖꯤꯜꯂꯒ ꯊꯝꯃꯝꯃꯒꯦ ꯍꯌꯦꯡꯁꯦ ꯀꯂꯔ ꯗ꯭ꯔꯦꯁ ꯀꯥꯏ ꯇꯛ ꯇꯛ ꯂꯣꯏꯅ ꯐꯤꯠꯇ ꯊꯝꯃꯝꯃꯦꯗꯅ ꯑꯗꯨꯒ ꯍꯌꯦꯡ ꯍꯦ ꯍꯦ
ꯍꯥ ꯍꯥ
ꯍꯌꯦꯡ ꯐꯖꯗꯣꯏꯅꯦ
ꯊꯦꯡꯅ ꯇꯨꯝꯃꯣ ꯀꯩꯁꯨ ꯀꯥꯏꯗꯤꯑꯦ ꯑꯗꯨꯝ ꯅꯪꯗꯤ ꯐꯠ ꯍꯧꯒꯠꯂꯒ ꯑꯗꯨꯝ ꯂꯥꯛꯄ ꯌꯥꯕꯒꯤ ꯐꯤꯕꯝꯗ ꯆꯤꯟꯗꯨꯅ ꯂꯝꯕꯤꯗ ꯂꯥꯛꯂꯒ ꯑꯗꯨꯝ ꯁꯦꯡꯉꯣ ꯑꯗꯨꯝ ꯌꯥꯔꯦ
ꯍꯥ ꯍꯥ ꯏꯁꯤꯡ ꯈꯔ ꯄꯥꯏꯔꯒ
ꯏꯁꯤꯡꯒ ꯄꯥꯏꯔꯒ ꯑꯩꯗꯤ ꯈꯤꯇꯡ ꯊꯦꯡꯖꯕ ꯉꯝꯖꯗꯕ ꯅꯣꯏꯒꯤ ꯂꯥꯢꯒꯤꯅꯤꯀꯣ ꯍꯥꯏꯁꯦ ꯅꯣꯏ ꯁꯤꯐꯥꯏꯒ ꯑꯣꯏꯔꯗꯤꯕ ꯌꯥꯔꯣꯏꯕ ꯅꯣꯏ
ꯐꯣꯇꯣ ꯀꯥꯞꯇꯣꯏꯅꯤꯅꯀꯣ ꯊꯤꯅ ꯂꯥꯛꯄ ꯌꯥꯕ ꯅꯠꯇꯦ
ꯎꯝ ꯑꯁ ꯑꯗꯨꯗꯤ ꯑꯗꯨꯗꯤ ꯃꯦꯛꯀꯞ ꯑꯥꯔꯇꯤꯁꯀ ꯀꯧꯁꯤꯔꯣ ꯑꯌꯨꯛꯇꯨꯗ
ꯎꯝ ꯐꯖꯩ
ꯑꯩꯅ ꯆꯦꯞ
ꯐꯠꯇꯕꯅ ꯅꯣꯢ ꯑꯣ ꯀꯦꯊꯣꯛꯇꯕꯩꯔꯥ ꯑꯩꯅ ꯈꯜꯂꯤꯅꯦ ꯁꯛꯇꯣ ꯏꯊꯤ ꯊꯤꯅ ꯈꯜꯂꯤꯅꯦ ꯌꯦꯡꯐꯝ ꯑꯃ ꯏꯈꯪ ꯈꯪꯗꯦꯅ
ꯎꯝ ꯌꯦꯡꯐꯝ ꯑꯃ ꯏꯈꯪ ꯈꯪꯗꯦꯀꯥꯏ ꯐꯖꯩ ꯐꯖꯩꯅ ꯃꯌꯥꯝꯅ ꯍꯥꯏꯅꯔꯤꯁꯤ ꯇꯥꯗꯦ
ꯑꯁ ꯃꯌꯥꯝꯅ ꯍꯥꯏ ꯃꯃꯤꯠ ꯇꯥꯡꯕ ꯃꯌꯥꯝꯅ ꯍꯥꯏꯅꯕꯩ ꯋꯥꯅꯤꯗ ꯃꯁꯛ ꯊꯤꯕ ꯃꯃꯤꯠ ꯇꯥꯡꯕ ꯃꯌꯥꯝ ꯍꯥꯏꯅꯕꯩ ꯋꯥꯅꯤꯗ ꯑꯈꯣꯏꯗꯗꯤ ꯀꯥꯢꯗꯩꯅꯣꯗ ꯌꯗꯦꯗ
ꯌꯥꯔꯦ ꯌꯥꯔꯦ ꯌꯥꯔꯦ ꯐꯖꯩ ꯑꯩꯗꯤ ꯍꯥꯏꯅꯤꯡꯉꯒ ꯍꯥꯏ ꯉꯝꯗ꯭ꯔꯒ
ꯏꯁ ꯌꯥꯔꯦ ꯌꯥꯔꯦ ꯑꯩꯅ ꯍꯧꯖꯤꯛ ꯋꯥꯔꯤꯁꯦ ꯀꯩꯅꯣꯝꯗ ꯑꯣꯟꯊꯣꯛꯑꯒ ꯇꯛꯇꯛ ꯇꯧꯔꯛꯑꯗꯤ ꯅꯪ ꯍꯧꯖꯤꯛ ꯉꯛꯀꯅꯤꯁꯦ ꯎꯝ
ꯌꯥꯔꯦ ꯌꯥꯔꯦ ꯍꯌꯦꯡꯅꯦ ꯑꯥ ꯅꯪꯅ ꯈꯔ ꯌꯥꯍꯧꯉꯟꯕꯗꯣ ꯊꯣꯛꯑꯦ
ꯑꯥ ꯍꯣꯏ ꯍꯣꯏ ꯃꯌꯥꯝꯗꯣ ꯑꯗꯨꯝ ꯑꯩ ꯉꯥꯏꯍꯥꯛ ꯑꯗꯨꯝ ꯌꯥꯅ ꯌꯥꯅꯕ ꯑꯩ ꯇꯧꯔꯒ ꯑꯗꯨꯝ ꯍꯧꯗꯣꯛꯆꯔꯛꯀꯦꯁꯦ ꯇꯨꯝꯕ ꯌꯥꯍꯧ ꯊꯦꯡꯕꯤ ꯅꯣꯏ ꯃꯌꯥꯝꯗꯣ ꯍꯧꯗꯣꯛꯆꯔꯛꯀꯦ ꯑꯗꯨꯝ
ꯍꯥꯏꯐꯦꯠ ꯈꯤꯇꯪ ꯉꯜꯂꯞꯅ ꯍꯧꯗꯣꯛꯀꯦ ꯍꯧꯗꯣꯔꯛꯑꯣ ꯅꯪ ꯍꯧꯒꯠꯄꯩ ꯑꯗꯥꯏ ꯀꯥꯟꯗꯨꯗ
ꯍꯣꯏ
ꯑꯗꯥꯏꯗꯒꯤ ꯅꯪꯅ ꯍꯧꯗꯣꯛꯄꯗꯨꯗꯒꯤ ꯉꯍꯥꯛꯇꯪ ꯇꯨꯝꯖꯜꯂꯒ ꯍꯧꯒꯠꯂꯛꯑꯗꯤ ꯆꯞ ꯆꯥꯅꯤꯅ
ꯎꯝ ꯎꯝ ꯑꯗꯨꯗꯤ ꯈꯤꯇꯪ ꯉꯜꯂꯞꯅ ꯍꯧꯗꯣꯔꯛꯄ ꯑꯃ ꯆꯪꯉꯦ ꯄꯨꯡ ꯑꯍꯨꯝꯗꯒꯤ ꯍꯧꯗꯣꯔꯛꯀꯦ ꯅꯪꯗꯤ ꯑꯗꯨꯗꯤ
ꯑꯁ ꯑꯍꯤꯡ ꯃꯥꯜꯂꯦꯃꯤ ꯄꯨꯡ ꯑꯍꯨꯝꯗꯣ ꯌꯥꯝꯅ ꯑꯩꯗꯤ ꯄꯨꯡ ꯇꯔꯦꯠ ꯃꯈꯥꯏꯅꯤ ꯅꯤꯄꯥꯜ ꯁ꯭ꯋꯥꯏ ꯍꯧꯒꯠꯄꯅꯤꯅ
ꯎꯝ ꯑꯦ ꯆꯞ ꯆꯥꯅꯤ ꯆꯞ ꯆꯥꯅꯤ ꯅꯪꯗꯤ ꯗꯨꯝ ꯍꯧꯒꯠ ꯇꯨꯝꯖꯟꯂꯨꯔꯒ ꯍꯧꯒꯠꯂꯛ ꯄꯨꯜꯒ ꯀꯩꯀꯗ ꯑꯗꯨꯝ ꯄꯨꯡꯗꯣ ꯈꯔ ꯃꯤꯅꯤꯠ ꯑꯅꯤꯗꯨꯒ ꯆꯥꯟꯅꯅꯤꯗ ꯅꯪꯁꯨ
ꯌꯥꯔꯦ ꯌꯥꯔꯦ ꯍꯌꯦꯡ ꯅꯪ ꯀꯩꯅꯣ ꯇꯧꯔꯣ ꯍꯧꯒꯠꯄꯩꯗꯨꯗ ꯍꯧꯗꯣꯔꯛꯑꯝꯃꯣ ꯑꯗꯨꯗꯤ ꯆꯞ ꯆꯥꯟꯅꯔꯅꯤ
ꯎꯝ
ꯕ꯭ꯔꯦꯛꯐꯥꯁꯇꯨꯖꯨ ꯑꯗꯨꯝ ꯀꯩꯅꯣ ꯇꯧꯔꯁꯦ ꯑꯍꯥꯎ ꯑꯍꯥꯎꯁ
ꯑꯣ ꯐꯣꯇꯣꯗ ꯉꯥꯎꯖꯕꯤ ꯑꯩꯈꯣꯏꯒꯤ ꯀꯩ ꯍꯥꯏꯅꯤ ꯂꯩꯗꯅ ꯑꯥ ꯁ꯭ꯇꯣꯔꯤ ꯊꯝꯅꯕ ꯀꯩꯗꯧꯅꯕ ꯎꯝ ꯃꯣꯏꯗꯤ ꯐꯖꯩ ꯌꯥꯝ ꯆꯥꯎꯕ ꯃꯥꯜꯂꯤ ꯀꯥꯏꯅ ꯆꯥꯗꯤ ꯑꯝꯗ ꯆꯥꯗꯕꯗꯣ ꯍꯥꯎꯇꯦ ꯃꯣꯛ ꯁꯥꯏ ꯈꯔ ꯍꯥꯏꯖꯤꯟ ꯃꯌꯥꯝ ꯃꯥꯡꯗꯅ ꯑꯍꯥꯎꯕ ꯁꯥꯕ